ꯍꯜꯂꯣ
ꯇꯥꯏꯌꯦ
ꯕꯨ
ꯀꯁꯨ ꯀꯥꯎꯗꯦ
ꯑꯣ ꯇꯁꯕ
ꯍꯣꯏ ꯆꯥꯈꯦ ꯅꯣꯏꯗꯤꯌꯦ
ꯀꯦꯒꯔꯤ ꯃ ꯊꯦꯟ ꯆꯥꯕꯕꯨ
ꯎꯝ ꯅꯅꯨ ꯆꯌꯦ
ꯑ ꯍꯕ꯭ꯔꯣ
ꯍꯋꯥꯦ ꯅ ꯏꯦ
ꯑꯦꯈꯣꯏ
ꯑꯩꯔꯤ ꯀ ꯀꯗ ꯑꯥꯎ ꯍꯥꯎꯣꯏꯅꯦ ꯅꯣꯏ
ꯑꯣ ꯑꯩꯈ ꯑꯣ ꯑꯗꯨ ꯑꯗꯨꯗꯤꯅꯗ ꯀ ꯆꯥꯕ꯭ꯔꯣ
ꯐꯔꯤ ꯍꯥꯏꯩꯕ
ꯁꯥꯟꯇꯗꯤ ꯅꯪ ꯀꯔꯤ ꯍꯖꯪ ꯆꯒꯦ ꯑꯥ
ꯅꯣꯏꯗꯤ ꯌꯦꯟ ꯌꯥꯝ ꯆꯥꯏꯅꯦ ꯍꯧꯖꯤꯛꯀꯥꯟ ꯌꯦ ꯌꯥꯝ ꯌꯥꯝ ꯆꯥꯒꯅꯨ ꯍꯧꯖꯤꯛ ꯀꯥꯟ
ꯌꯦꯟꯁꯗ꯭ꯔꯗꯤ ꯆꯥꯛ ꯆꯪꯗꯦ
ꯍꯣꯏ ꯀꯣ ꯇꯨ ꯗꯤꯦ ꯍ ꯁꯉꯣ ꯇ꯭ꯔꯗꯤꯦ ꯆꯒꯠ ꯆꯥꯅꯤꯡꯗꯦ ꯍꯧꯖꯤ ꯀꯥꯟ
ꯎꯝ ꯍꯧꯖꯤꯛ ꯀꯥꯟꯁꯤꯅꯨꯡꯉꯥꯏꯇꯦꯕ
ꯎꯝꯗꯨꯅꯦ
ꯅꯣꯏꯗꯤ ꯀꯅꯥ ꯊꯣꯡꯒꯦ ꯑꯦꯟꯖꯥꯡ
ꯑꯩꯈꯣꯏꯗꯤ ꯏꯄꯥꯅ ꯊꯣꯡꯉꯦ ꯉꯁꯤꯗꯤ
ꯑꯣ ꯃ ꯄꯒ ꯄꯨꯅ ꯂꯩꯕ꯭ꯔꯣ ꯅꯪꯗꯤ
ꯑ ꯏꯃꯥ ꯏꯄꯥ ꯈꯣꯏ ꯄꯨꯟꯅ ꯂꯩꯕꯅꯦ
ꯑꯣ
ꯍꯣꯏ ꯅꯨꯡꯉꯥꯏꯕꯅꯦ ꯅꯣꯏꯗꯤ ꯂꯩꯃꯤꯟꯅꯗꯕ꯭ꯔꯣ
ꯑꯩꯗꯤ ꯂꯩꯃꯤꯟꯅꯗꯦ
ꯀꯔꯤꯒꯤꯔꯣ
ꯑ ꯖꯦꯜ ꯗ ꯂꯩ ꯌꯦ
ꯑꯣ ꯑꯗꯨꯒꯤꯗꯔ ꯑꯆꯥ ꯐꯩꯌꯦ ꯐꯩꯌꯦ ꯂꯩꯕ ꯇꯝꯒꯗꯧꯕꯅꯤ
ꯑꯝ ꯐꯥꯏꯌꯦ ꯐꯥꯏꯌꯦ
ꯎꯝ ꯎ
ꯀꯤ ꯇꯧꯕ꯭ꯔꯣ ꯍꯧꯖꯤꯛꯇꯤ
ꯍꯧꯖꯤꯛꯇꯤ ꯇꯨꯋꯦꯞ ꯇꯣꯛꯄꯒ ꯇꯨꯡꯐꯝꯗꯟ
ꯑꯣ ꯅꯨꯡꯉꯥꯏꯕ꯭ꯔꯣ ꯂꯩꯕ ꯕꯣꯔꯤꯡ ꯆꯨꯗ꯭ꯔꯣ ꯐꯃꯨꯡꯗ ꯑꯗꯨꯝ ꯀꯥꯕꯗꯨ
ꯅꯩꯃ ꯅꯨꯡꯉꯥꯏꯇꯔꯦ
ꯆꯥꯛ ꯆꯥꯕ ꯂꯣꯏꯕꯒ ꯐꯃꯨꯡ ꯀꯥꯒ ꯅꯣ
ꯍ ꯏꯕꯥꯅꯤꯃꯤ ꯐꯨꯅꯥꯕ ꯆꯠꯁꯦꯔꯣ
ꯗꯔꯣ
ꯍꯦꯡꯅꯔ ꯀ ꯆꯠꯁꯦ ꯏꯕꯅꯤ
ꯍꯣꯏ ꯊꯦꯡꯅꯁꯦ ꯐꯥꯎꯅꯔꯒ ꯀꯣ ꯃꯐꯝ ꯗꯣ ꯍꯩꯅꯔꯒ ꯎꯝ
ꯎꯝ ꯑꯩꯈꯣꯏꯒꯤ ꯂꯩꯀꯥꯏꯗ ꯑꯐ ꯑꯐꯥꯎꯕꯤ ꯌꯥꯝ ꯂꯩꯌꯦ ꯑꯩꯁꯨ ꯑꯐꯥꯎꯕꯤ ꯍꯣꯏ ꯑꯁꯣꯝꯗ ꯄꯛꯇꯕ ꯑꯦꯝ ꯃꯦ ꯂꯦ ꯑꯃ ꯂꯩ ꯌꯦ ꯑꯗꯨ ꯐꯨꯕ ꯆꯠꯇꯦ
ꯑꯣ ꯋꯥꯪꯡ ꯆꯥꯎꯕ꯭ꯔꯣ ꯋꯥꯪ ꯆꯥꯎꯕ ꯃꯤ ꯐꯨꯉꯥꯏꯗꯨ
ꯀ꯭ꯔꯤ
ꯑꯧ
ꯍ ꯌꯥꯝ ꯃꯡ ꯁꯋꯦ ꯅꯪꯗꯤ ꯋꯥꯡꯕꯔꯣ
ꯋꯥꯡꯉꯦ ꯇꯧꯋꯦ
ꯍꯣꯏ ꯑꯩꯁꯨ ꯑꯋꯥꯡꯕ ꯃꯤ ꯋꯥꯏꯒꯦ
ꯅꯪꯗꯤ ꯋꯥꯡꯕ꯭ꯔꯣ ꯅꯦꯝꯕ꯭ꯔꯣ
ꯑꯩ ꯑꯩ ꯌꯥꯝ ꯋꯥꯡꯉꯦ ꯑꯩꯁꯨ
ꯑꯠꯆꯥ ꯐꯩꯌꯦ ꯑꯗꯨꯗꯤ ꯄꯨꯟꯖꯤꯜꯂ ꯐꯨꯔ ꯂꯣꯏꯔꯦ
ꯍꯣꯏ ꯅꯪꯒꯤ ꯀꯣꯀꯥ ꯑꯩꯒꯤ ꯀꯣ ꯀ ꯄꯨꯟꯖꯤꯜꯂꯒ ꯐꯨꯁꯦ ꯌꯩꯁꯦ
ꯑꯗꯨꯅꯦ ꯐꯨ ꯎꯁꯤꯠꯇ꯭ꯔꯗꯤ ꯐꯨꯁꯦ ꯍ ꯑꯠꯆꯥꯥ ꯅꯣꯏ ꯌꯦ ꯃ ꯂꯩꯁꯦ
ꯍꯣꯏ
ꯑꯆꯥ ꯑꯠꯆꯥ
ꯁꯛꯁꯨ ꯌꯥꯗ꯭ꯔꯦꯃ ꯥꯌꯥꯝ ꯀꯥꯛꯑꯦ ꯃꯥ ꯑꯗꯨꯅ ꯅꯣꯡꯃ ꯅꯉꯣꯟꯗ ꯀꯣꯜ ꯇꯧꯔꯒ ꯄꯨꯁꯦ
ꯍꯣꯏ ꯅꯣꯡꯃ ꯐꯥꯎꯅꯔꯒ ꯐꯨꯕ ꯆꯠꯁꯦ ꯃꯐꯝꯗꯣ ꯂꯣꯏꯝ ꯍꯥꯏꯅꯔꯒꯦꯀꯣ
ꯍꯣꯏ ꯎꯝ ꯇ ꯍꯣꯏ
ꯑꯩꯈꯣꯏꯔꯣꯝꯗꯁꯨ ꯑꯃꯥ ꯂꯩꯌꯦꯦ ꯀꯔꯤ ꯍꯥꯏꯕ
ꯃꯗꯨꯒꯤ ꯅꯨꯄꯤ ꯃꯆꯥꯁꯤ ꯌꯥꯗ꯭ꯔꯦꯕ ꯐꯨꯗ꯭ꯔꯗꯤ ꯑꯩꯈꯣꯏꯕꯨ ꯎꯁꯤꯛꯇ꯭ꯔꯦꯕ
ꯐꯠꯇꯕꯒꯨꯝꯕ ꯑꯣꯏꯔꯝꯒꯅꯤ ꯍꯣꯏ
ꯑ ꯈꯁꯦ ꯍ ꯐ꯭ꯔꯗꯦꯃꯤ ꯎꯆ꯭ꯔꯦ ꯃꯣꯏ
ꯎꯝ ꯎꯝ ꯑꯩꯈꯣꯏꯔꯣꯝꯅꯁꯨ ꯃꯥ ꯂꯩꯕꯒꯨꯝ ꯇꯧꯕ ꯑꯃꯅꯦ ꯀꯔꯤ ꯈꯔ ꯋꯥꯡꯇꯛ ꯇꯧꯔ ꯀꯣ ꯌꯥꯝ ꯋꯥꯡꯕꯅꯤ ꯅꯠꯇꯦ ꯀꯩꯅ ꯃꯥꯈꯏꯅꯦ ꯃꯤ ꯀꯩꯅꯣꯃꯈꯣꯏꯅꯦꯕ ꯈꯔ ꯃꯤ ꯎꯁꯤꯠꯇꯕꯅꯦ ꯃꯣꯏꯅꯤꯁꯨ ꯐꯨꯁꯦ ꯑꯩꯅ ꯀꯧꯔꯒꯦ ꯅꯃ ꯑꯩꯈꯣꯏ ꯋꯥꯔꯤꯏꯗꯁꯨ ꯈꯔ ꯂꯩ ꯃꯤ ꯐꯨꯅꯉꯥꯏ ꯁꯔꯒ ꯂꯅꯦ ꯅꯦ ꯅꯦ ꯐꯦꯃꯤꯅꯦꯗꯣ ꯐꯨꯔꯒ ꯂꯣꯏꯔꯦ ꯃꯥꯅꯦꯕꯨꯛ ꯀꯌꯥꯝ ꯉꯝꯒꯦꯔꯣ
ꯌꯒ ꯁꯤꯄ
ꯊꯤꯟ ꯈꯥꯏꯔꯦ ꯂꯣꯏꯔꯦ ꯑꯗꯨꯅꯦ ꯑꯗꯨꯅꯦ ꯉꯝꯕ ꯌꯥꯗꯦ ꯃꯣꯏꯅ
ꯑꯗꯨꯅ ꯄꯨ ꯀꯥꯏꯁꯦ
ꯑꯗꯨꯅꯦꯁꯝꯒ ꯇꯤꯡꯦꯜꯗꯪ
ꯍꯣꯏ
ꯇꯧꯔꯤ ꯄꯨꯜꯂꯒ ꯀꯥꯎꯁꯦ
ꯅꯗꯤ ꯦꯝ ꯆꯉꯗꯕ꯭ꯔꯣ
ꯒꯦꯝ ꯁꯥꯟꯅꯩꯌꯦꯦ ꯅꯪꯗꯤ ꯁꯥꯟꯅꯗꯕ꯭ꯔꯣ
ꯆꯗ
ꯈꯔ ꯂꯩꯔꯗꯤ ꯒꯦꯝ ꯁꯥꯟꯅꯔꯅꯤ ꯑꯩꯁꯨ ꯁꯥꯅꯧ ꯌꯥꯝ ꯅꯨꯡꯉꯥꯏꯕꯅꯦ
ꯍꯣꯏ ꯆꯅꯒꯦ
ꯃꯊꯪꯗꯗꯤ ꯄꯞꯖꯤꯒ ꯁꯥꯟꯅꯁꯦ ꯅꯪꯁꯨ ꯁꯥꯟꯅꯧ ꯁꯥꯟꯅꯁꯦ
ꯍꯅꯃꯤꯅꯥꯁꯦ
ꯑꯃ ꯁꯨꯔ ꯇꯤꯟꯅꯔ ꯊꯦꯡꯅꯔꯀꯣ ꯐꯨꯁꯦ ꯑꯗꯨꯒ ꯒꯦꯝꯁꯨ ꯅꯣꯡꯃ ꯁꯥꯟꯅꯁꯦ ꯄꯕꯖꯤ ꯀꯏꯒꯨꯝꯕ ꯑꯃꯦꯜ ꯈꯏꯒꯨꯝꯕ
ꯍ
ꯁꯨꯈꯥꯏꯂꯣ ꯌꯦ ꯅꯠꯇ꯭ꯔꯥ
ꯍꯣꯏ ꯈꯥꯏꯁꯦ ꯃꯣꯏꯕꯨ ꯑꯩꯈꯣꯏꯕꯨ ꯎꯁꯤꯠꯇꯕ ꯌꯥꯕꯁꯨ ꯅꯠꯇꯦ ꯅ ꯀꯥꯎꯦ
ꯎꯝ ꯃꯀꯣꯛꯇꯒ ꯌꯩꯁꯦ ꯅꯨꯡ ꯂꯧꯔꯣ ꯊꯣꯝꯁꯦ
ꯎꯝ ꯊꯝꯁꯦ
ꯑꯗꯨ ꯑꯗꯨꯅꯦ ꯁꯤꯠꯇ꯭ꯔꯗꯤ ꯐꯨꯕ ꯇꯥꯕꯅꯦ ꯈꯌꯥ ꯒ꯭ꯌꯥꯟ ꯇꯥꯅꯉꯥꯏ ꯅꯠꯇ꯭ꯔꯣ ꯑꯠꯆꯥ ꯅꯣꯏ ꯍꯣꯁꯇꯦꯜꯗ ꯂꯩꯕ꯭ꯔꯣ ꯃꯥꯁꯦ
ꯍꯣꯏ
ꯎꯝ ꯐꯣꯔꯒ ꯂꯣꯣꯏꯔ
ꯇꯣꯁꯦ
ꯂꯣꯏꯔꯦ ꯑꯗꯨꯅꯦ ꯊꯤꯟ
ꯎꯝ
ꯃꯀꯣꯛ ꯊꯨꯒꯥꯏꯔꯒ ꯂꯣꯏꯔꯦ ꯆꯠꯇꯕ ꯃꯤꯗꯤ ꯐꯨꯅꯉꯥꯏꯅꯦ ꯑꯗꯨ ꯑꯣꯏꯔꯒ ꯑꯩꯈꯣꯏ ꯋꯥꯏꯗ ꯑꯩꯈꯣꯏ ꯀꯥꯏꯗ ꯃꯤ ꯑꯍꯨꯝ ꯂꯩꯌꯦꯕꯀꯣ
ꯑꯥ
ꯑꯩꯈꯣꯏ ꯂꯩꯀꯥꯏꯒꯤ ꯃꯌꯨꯝꯁꯤ ꯌꯥꯝ ꯃꯨꯁꯤꯠꯇꯦ
ꯌꯏꯌꯣ
ꯍꯣꯏ ꯅꯪꯒꯤ ꯐꯨꯠꯕꯣꯂꯔ ꯅꯣꯡꯃꯥ ꯐ ꯑꯗꯨꯝ ꯊꯦꯡꯅꯕ ꯃꯇꯝꯗ ꯍꯥꯏꯕꯤꯒꯦ ꯇꯥꯛꯄꯤꯒꯦꯅ ꯋꯥꯔꯤ ꯂꯤꯒꯦ ꯌꯥꯝ ꯐꯠꯇꯕꯅꯦ ꯃꯣꯏꯁꯦ
ꯎꯝ ꯎꯝ ꯑꯩꯈꯣꯏꯗꯁꯨ ꯁꯨ
ꯄꯤꯛꯇꯛ ꯇꯧꯋꯦ ꯑꯅꯤꯁꯦ ꯋꯥꯡꯇꯛ ꯇꯧꯕꯅꯦꯕ
ꯈꯣꯏꯗꯁꯨ ꯑꯩꯈꯣꯏꯗꯨꯁꯨ ꯃꯣꯏꯁꯦ ꯂꯩꯄꯥꯛ ꯂꯩꯄ ꯀꯨꯏꯗ꯭ꯔꯤꯕ ꯃꯣꯏꯁꯦ ꯂꯥꯏꯕꯛ ꯀꯨꯏꯗ꯭ꯔꯒ ꯃꯣꯏꯅ ꯍꯦꯛꯇ ꯆꯪꯉꯛ
ꯑꯗꯨꯅꯦ ꯆꯨꯝꯃꯦ ꯆꯨꯝꯃꯦ ꯑꯗꯨꯃꯥꯏꯅ ꯎꯝ ꯀꯨꯏꯗ꯭ꯔꯤꯕ ꯃꯥꯅ ꯐꯥꯎꯕ ꯌꯥꯕ꯭ꯔꯣ ꯐꯨꯁꯦ ꯐꯨꯁꯦ ꯅꯪꯒꯤ ꯈꯨꯏꯗꯣ ꯍꯦꯟꯖꯦ ꯃꯥꯂꯦꯟ
ꯃꯣꯏꯁꯦ ꯃꯣꯏ ꯃꯣꯏ ꯎ ꯎꯆꯠ꯭ꯔꯦ
ꯆꯈꯠ ꯄ ꯁꯔ
ꯑꯣ ꯃꯣꯏꯗꯤ ꯌꯥꯝ ꯂꯦꯝꯕ ꯁꯥꯏꯌꯦ ꯑꯩ ꯇꯜꯂꯦ ꯌꯥꯝꯅ
ꯍꯣꯏ ꯍꯧꯖꯤꯛꯀꯥꯟꯒꯤ
ꯍꯣꯏ ꯈꯣꯡꯥꯎ ꯑꯇꯣꯞꯄ ꯈꯔ ꯇꯣꯡꯉꯒ
ꯑꯦꯁ ꯈꯔ ꯁꯤꯒꯥꯏꯕ ꯐꯤꯔꯣꯟꯜ ꯍꯥꯞꯄꯣ ꯅꯩꯕꯨ ꯍꯨꯏꯗꯣ ꯁꯨꯔꯒ ꯂꯣꯏꯔꯦ ꯃꯣꯏꯅ ꯉꯝꯕ ꯌꯥꯕ꯭ꯔꯣ
ꯃꯣꯏꯅ ꯉꯝꯕ ꯌꯥꯕꯁꯨ ꯅꯠꯇꯦ
ꯑꯗꯨꯅꯦ ꯊꯥꯔꯒ ꯂꯪꯁꯦ ꯄꯨꯈ꯭ꯔꯤꯗ ꯁꯥꯎꯅꯤꯡꯉꯤ ꯃꯤꯑꯣꯏꯁꯤꯗꯕꯨꯗꯤ ꯐꯨꯅꯉꯥꯏꯅꯤ
ꯎꯝ ꯎꯒꯕꯦ
ꯐꯨꯔꯒꯂꯔꯦ ꯍꯣꯏ ꯅꯣꯡꯃ ꯊꯦꯡꯅꯔꯒ ꯑꯦꯁ
ꯎꯝ
ꯐꯨꯕꯥ ꯂꯣꯏꯔꯒ ꯃꯣꯃꯣ ꯆꯥꯍꯟꯁꯦ ꯅꯨꯡꯉꯥꯏꯇꯦ
ꯀ ꯍꯣꯏ ꯊꯦꯡꯅꯔꯒ ꯄꯨꯟꯅ ꯍꯣꯇꯦꯜꯗ
ꯍꯣꯇꯦꯜꯗꯥ ꯐꯨꯁꯨ ꯐꯨꯕꯦꯜ ꯆꯣꯁꯨ ꯆꯍꯁꯦ ꯅꯅꯨꯡꯉꯥꯏꯦ ꯃꯤ ꯍꯥꯏꯕꯁꯦ ꯄ꯭ꯔꯤꯊꯤꯕꯤꯁꯦ ꯃꯤ ꯍꯥꯏꯩꯕꯁꯦ ꯀꯥ ꯐꯠꯇꯕꯁꯨ ꯂꯩꯕꯅꯤꯅꯀꯣ
ꯑꯥ ꯍ ꯍꯥꯥ
ꯅꯪꯁꯦ ꯃꯨꯛꯇꯛ ꯇꯧꯕ꯭ꯔꯣ ꯉꯥꯎꯨ ꯇꯛ ꯇꯧꯕ꯭ꯔꯣ
ꯍ ꯑꯩꯗꯤ ꯌꯥꯝ ꯃꯨꯕꯅꯦ
ꯍ‌ꯣꯏ ꯃꯥꯟꯕꯅꯦ ꯃꯨꯕꯗ‌ꯣ
ꯑꯩꯁꯨꯨ ꯅ‌ꯦꯒꯔ‌ꯣ ꯃꯥꯜꯂꯦ ꯌꯥꯗꯔ‌ꯦ
ꯌꯥꯗ꯭ꯔꯦ ꯑꯩꯒꯤ ꯏꯄꯥꯗꯣ ꯑꯐ꯭ꯔꯤꯀꯥꯗꯒꯤꯅꯦ ꯑꯗꯣ ꯈꯣꯏꯁꯤ ꯁꯤ ꯁꯤꯗ ꯂꯥꯛꯑꯒ ꯂꯩꯕ ꯑꯩꯕꯨꯗꯤ ꯑꯗꯨꯝ ꯈꯔ ꯌꯥꯔꯦꯗ ꯏꯄꯥꯗꯤ ꯌꯥ ꯭ꯗꯔꯦ ꯃꯩꯇꯥꯟ ꯃꯥꯟꯈ꯭ꯔꯦ ꯏꯄꯥꯗ‌ꯣ
ꯑꯥ ꯑꯈ‌ꯣꯏꯒꯤ ꯏꯃꯥ ꯅꯗꯤ ꯑꯥ ꯔꯣꯝꯖꯤꯒꯤ
ꯀꯗꯥꯏꯔꯣꯝꯗꯒꯤꯔꯣ ꯑꯣ ꯅꯃꯥꯗꯨ ꯑꯠꯁꯥ ꯑꯩꯈꯣꯏꯁꯨ ꯀꯨꯏꯔꯦ ꯀꯨꯏ ꯑꯉꯥꯡ ꯃꯆꯥ ꯑꯣꯏꯕꯗꯒꯤ ꯊꯣꯛꯂꯛꯑꯒ ꯂꯩꯕꯅꯦꯕ ꯃꯨꯛꯒ ꯃꯣꯏꯁꯦ ꯈꯔ ꯃꯤꯛꯁꯅꯦꯕ ꯗꯥꯏꯔ‌ꯦꯛ ꯑꯐ꯭ꯔꯤꯀꯥꯗꯒꯤ ꯅꯠꯇꯦ
ꯑꯣ
ꯑꯗꯨꯅ ꯈꯔꯕꯨꯗꯤ ꯌꯥꯔꯤꯌꯦ
ꯑꯣ ꯅꯪꯗꯤ ꯅꯪꯒꯤ ꯃꯪꯗ ꯀꯔꯤ ꯎꯕ꯭ꯔꯣ ꯉꯔꯥꯡ
ꯑꯁ ꯑꯩ ꯃꯪꯗ ꯃꯤ ꯐꯨꯅꯕꯒ ꯃꯤ ꯁꯤꯕ ꯑꯩꯏ ꯀꯤꯌ‌ꯦ
ꯑꯣ ꯑꯩꯒꯤ ꯑꯩꯒꯤ
ꯑꯁ ꯕꯤꯠ ꯂꯩ ꯇ‌ꯦ ꯂꯥꯏ ꯂꯩꯔꯝꯃꯤꯅꯤꯀꯣ ꯅꯣꯏꯒꯤ ꯍꯣꯁꯇꯦꯜ ꯑꯗꯨꯗꯤ
ꯍꯣꯏ ꯑꯩꯈꯣꯏꯒꯤ ꯍ‌ꯣꯁꯇ‌ꯦꯜꯁ‌ꯦ ꯍꯣꯏ
ꯅꯣꯏ ꯅꯪꯕꯨ ꯎꯁꯤꯠꯇꯕ ꯃꯤ ꯅꯪꯕꯨ ꯎꯁꯤꯠꯇꯕ ꯃꯤꯈꯣꯏꯗꯣ ꯐꯥꯔꯒ ꯇꯝꯍꯜꯂꯣ
ꯍ‌ꯣꯏ ꯇꯝꯍꯟꯒ ꯔ‌ꯣ
ꯎꯝ
ꯚꯨꯠ ꯂꯩꯔ‌ꯦ ꯑꯁ ꯇꯜꯂ‌ꯦ ꯎꯝ ꯍ‌ꯣꯏ ꯌꯥꯝ ꯇꯜꯂ‌ꯦ
ꯕꯤꯠ ꯂꯩꯗꯦ ꯅꯣꯏꯒꯤ ꯍꯣꯁꯇꯦꯜꯁꯤ ꯌꯥꯝ ꯅꯨꯡꯉꯥꯏꯔꯣꯏꯗꯕ ꯃꯥꯜꯂꯦ
ꯅꯨꯡꯉꯥꯏꯇꯦ ꯑꯩꯈꯣꯏꯒꯤ ꯍꯣꯁꯇꯦꯜꯗ ꯑ ꯆꯦ ꯑꯃ ꯂꯩꯌꯦ
ꯑꯣ ꯅꯣꯏꯒꯤ ꯋꯥꯔꯗꯦꯟꯔꯣ
ꯑꯣ
ꯑꯝꯇ ꯌ‌ꯦꯡꯅꯤꯡꯈꯔ‌ꯦꯗ ꯅ‌ꯣꯏꯒꯤ ꯋꯥꯔ
ꯑꯩꯈꯣꯏꯒꯤ ꯆ‌ꯦꯆꯦꯁꯤ ꯍꯩꯄꯥ ꯁꯥꯕꯁꯤ
ꯑꯆꯥ ꯑꯣ ꯅꯣꯏꯅ ꯆꯦꯆꯦ ꯀꯧꯕ꯭ꯔ ꯃꯥꯁꯦ ꯑꯣ ꯆꯍꯤ ꯀꯌꯥ ꯁꯨꯔꯕ꯭ꯔꯣ ꯅꯣꯏꯒꯤ ꯆꯦ
ꯑꯩꯈꯣꯏꯒꯤ ꯆꯦꯆꯦꯁꯦ ꯌꯥꯡꯈꯩꯕꯨ ꯁꯨꯔꯝꯃꯅꯤ
ꯑꯣ ꯅ‌ꯣꯏꯒꯤ ꯋꯥꯔꯗ‌ꯦꯟꯁ‌ꯦ ꯌꯥꯡꯈꯩ
ꯑ ꯂꯤꯈ꯭ꯔꯦ ꯅꯨꯄꯥꯁꯨ ꯐꯪꯗ꯭ꯔꯦ ꯅ‌ꯣꯡꯃ
ꯃꯌꯨꯝ ꯄꯥꯟꯗꯔꯤ ꯃꯥ ꯑꯣ ꯅꯨꯄꯥ ꯑꯃ ꯀꯣꯛ ꯁꯦꯝꯕꯤꯌꯣ ꯅꯣꯏꯅ ꯅꯣꯏ ꯈꯨꯟꯗꯒꯤꯔ ꯀꯗꯥꯏ
ꯍꯣꯏ ꯁꯤꯠꯇꯕ ꯑꯃ ꯁ‌ꯦꯝꯕꯤꯔꯒꯦ
ꯁꯦꯝꯕꯤꯔꯣ ꯄꯩꯁꯥ ꯄꯥꯝꯕ ꯑꯣꯏꯔꯗꯤ ꯄꯩꯁꯥ ꯄꯥꯝꯕ ꯊꯤꯕꯤꯌꯨ
ꯍꯣꯏ ꯎꯝ ꯑꯩꯈꯣꯏꯒꯤ ꯆꯤꯆꯦꯁꯤ ꯌꯥꯝ ꯇꯜꯂꯦ ꯃꯥꯗꯤ
ꯑꯗꯨꯅꯦ ꯇꯜꯂꯦ ꯑꯩ ꯋꯥꯔꯤ ꯇꯥꯕꯗ ꯄꯦꯜꯂꯦ ꯑꯩꯅ ꯄꯥꯎꯁꯨ ꯀꯃꯥꯏ ꯀꯃꯥꯏꯅ ꯑꯣꯏꯕ꯭ꯔꯣ ꯃꯥꯁꯦ ꯌꯥꯝꯅ ꯑꯣꯕꯔ ꯁꯃꯥꯔꯠ ꯇꯥꯕ꯭ꯔꯣ
ꯍꯣꯏ ꯌꯥꯝ ꯑꯣꯕꯔ ꯁꯃꯥꯔꯠ ꯇꯥꯌꯦ ꯃꯌꯥ ꯈꯔ ꯇꯣꯡꯉꯦ ꯃꯆꯜ ꯈꯔ ꯇꯦꯜꯂꯦ
ꯑꯆꯥ ꯃꯌꯥꯗ ꯇꯣꯡꯒꯦ ꯑꯣ